ꯑꯥ
ꯇꯌꯦ
ꯀ ꯇꯧꯔꯒ ꯂꯩꯕ꯭ꯔꯣ
ꯑꯗꯨꯝ ꯌꯨꯝꯗ ꯂꯩꯔꯅꯤ ꯑꯗꯨ
ꯑ ꯊꯃꯥꯁ ꯀꯟꯅ ꯊꯧꯅ ꯂꯩꯔꯤꯅꯤ ꯁꯦ ꯀꯤꯠꯆꯟꯗꯅꯦ ꯂꯩꯔꯤꯁꯦ
ꯂ ꯊꯕ꯭ꯔ
ꯊꯣꯡꯕ ꯍꯧꯔꯦ ꯅꯨꯄꯤꯅ ꯊꯣꯡꯉꯦ
ꯑꯣ ꯅꯪꯗꯤ ꯅꯨꯄꯤ ꯂꯩꯈ꯭ꯔ ꯃꯥꯜꯂꯦꯅꯦꯀꯣ
ꯑ ꯣꯂꯔꯦ ꯀꯥꯟꯗ
ꯑꯉꯥꯡ ꯀꯌꯥ ꯂꯩꯔꯒꯦ
ꯑꯩ ꯏꯆꯥ ꯅꯨꯄꯥ ꯑꯃꯈꯛꯇ ꯐꯪꯉ ꯍꯧꯖꯤꯛꯇꯤ
ꯑꯣ ꯑꯗꯨꯗꯤ ꯆꯍꯤ ꯀꯌꯥ ꯁꯨꯔꯕ꯭ꯔꯣ
ꯍꯗꯤ ꯃꯥꯁꯦ ꯃꯉꯥ ꯁꯨꯈ꯭ꯔꯦꯅꯤ
ꯑꯣ
ꯍꯧꯖꯤꯛꯅ ꯁꯤꯛꯁ ꯔꯅꯤꯡ
ꯎꯝ ꯌꯥꯝ ꯐꯩꯅꯦ ꯑꯗꯨꯗꯤ
ꯍꯣꯏ ꯀꯥꯏ ꯨꯅ ꯂꯩꯔꯤꯁ
ꯑꯁ ꯃꯐꯝꯗꯣ ꯍꯥꯏꯕ ꯌꯥꯗꯕꯒꯤꯣ
ꯑ ꯅꯪꯗꯤ
ꯥꯏ ꯌꯨꯝꯗ ꯑꯗꯨꯅꯤ ꯆꯥꯛ ꯆꯥꯒꯔꯅ ꯑꯗꯨꯝ ꯈꯜꯂꯒ ꯂꯩꯕꯅꯤꯗ
ꯑꯣ ꯍ ꯑꯗꯨ
ꯑ ꯐꯖꯅ ꯊꯥꯎꯅꯔ ꯂꯩꯔꯦ ꯑꯩ ꯅꯨꯄꯤꯅ
ꯑꯣ ꯀꯔꯤ ꯏꯟꯁꯥꯡ ꯊꯣꯡꯉꯤꯦ ꯍꯥꯏꯅꯣ
ꯑꯗꯨꯗꯩ ꯗꯤ ꯅꯅꯤ ꯑꯗꯨꯗꯤꯩ ꯅꯣꯅꯦ ꯊꯣꯡꯉꯤꯁꯤꯕꯨꯣ ꯑ ꯉ ꯉꯑꯦ
ꯑ
ꯎꯝ
ꯑꯣ ꯍꯒꯅꯤ ꯀꯣ ꯑꯗꯨꯗꯤ
ꯍꯣꯏ ꯐꯖ ꯆꯥꯊꯣꯛꯑꯒꯦ
ꯎꯝ
ꯑ ꯉꯁꯤ ꯊꯕꯛ ꯆꯠꯄ꯭ꯔꯣ
ꯆꯂꯦ
ꯑꯣ
ꯃꯁꯤꯁꯗꯤ ꯑꯗꯨꯝ ꯑ ꯃꯤꯁꯨꯣ ꯀꯁꯇꯔꯁ ꯌꯥꯝ ꯂꯥꯛ
ꯑꯣ ꯑꯣ ꯅꯪꯅ ꯗꯨꯀꯥꯟꯒꯨꯝꯕ ꯐꯪꯝꯕ꯭ꯔꯣ
ꯑꯥꯎ ꯑꯩ ꯑꯩꯒꯤꯝꯗ
ꯑꯣ ꯁꯂꯨꯗꯀꯣ
ꯔꯦ ꯂꯩ
ꯑꯣ ꯐꯩꯅꯦ ꯅꯪꯗꯤ ꯁꯣꯗꯤ
ꯍꯣꯏꯅꯦ ꯑꯗꯨꯝ ꯍꯣꯠꯇꯕ ꯇꯥꯗꯣꯏꯅꯦ ꯎꯚꯥꯏ ꯂꯩꯗꯣꯏꯅꯦ
ꯑꯣ
ꯑꯗꯨꯝ ꯈꯔꯗꯤ ꯇꯧꯕ ꯇꯥꯏꯌꯦꯗꯣ
ꯎꯝ ꯑꯗꯨꯅꯦ
ꯎꯝꯝ
ꯀꯥ
ꯅꯁꯨꯁꯒꯄ ꯂꯑꯣꯅꯦ ꯅꯅꯨꯡ ꯃꯅꯦꯦ
ꯍꯣꯏ ꯂꯥꯛꯀꯦ
ꯃꯩꯔ ꯆꯛꯇ ꯃꯩꯔ
ꯎꯝ ꯑꯩ ꯄꯦꯁꯥ ꯁꯤꯗ ꯇꯥꯟ ꯇꯥꯔꯒ ꯁꯝꯀꯛ
ꯇꯂꯣ ꯇꯂꯣ
ꯑꯗꯨꯗꯤ ꯑ ꯅꯪ ꯉꯁꯤꯗꯤ ꯑꯗꯨꯝ ꯄꯥꯔꯂꯔꯗ ꯂꯩꯈ꯭ꯔꯦꯕ
ꯍꯣꯏ
ꯑꯣ
ꯑꯗꯨ ꯏꯁꯥꯁꯨ ꯈꯔ ꯅꯨꯡꯉꯥꯏꯇꯕꯒꯤꯒꯑꯣꯁꯤ ꯑꯗꯨꯒ ꯑꯩꯗꯣ ꯍꯥꯎꯗꯦ ꯄꯤ ꯊꯃꯨꯗꯦꯗꯣ
ꯑꯣ ꯅꯨꯡꯉꯥꯏꯇ꯭ꯔꯗꯤ ꯇꯧꯕꯁꯨ ꯌꯥꯏꯅ
ꯍꯣꯏ
ꯎ
ꯂꯩꯒ ꯎꯝ ꯌꯦ ꯂꯥꯛ ꯁꯤꯁ ꯀꯣ ꯏ ꯋꯥꯔ ꯑꯣꯏ ꯊ ꯐ ꯇꯨ ꯀꯣꯏꯁ ꯉ ꯃꯤ ꯉ ꯍꯥꯏꯕꯅꯦ ꯍꯟꯅ ꯋꯥꯔꯦꯅꯦ
ꯍꯣꯏꯁꯤꯡꯗꯤ ꯋꯥꯕꯅꯤꯀꯣ ꯑꯩꯁꯨ ꯉꯥꯏꯕ ꯖꯣꯕꯇꯣ ꯇꯧꯅꯤꯡꯗꯕꯅꯤ
ꯑ ꯑꯗꯨ
ꯎꯝ ꯑꯗꯨꯗꯣ
ꯅꯪꯒꯤ ꯏꯆꯥꯁꯦ ꯑꯁ ꯆꯍꯤ ꯃꯉꯥ ꯁꯨꯛ ꯈꯔꯗꯤ ꯑꯃꯨꯛꯀ ꯂꯩꯒꯦꯔꯣ ꯑꯉꯥꯡ
ꯑꯁ ꯑꯗꯨ ꯈꯔꯗꯤ ꯈꯟꯕ ꯇꯥꯔꯦꯅꯦ
ꯎ
ꯑ ꯑ ꯑꯩꯒꯤꯗ ꯄꯥꯏ ꯈꯗꯤ ꯂꯨꯍꯦ ꯒꯣ ꯑꯩꯁꯨ ꯀꯤꯕ ꯑꯃ ꯌꯥꯎꯋꯦꯕꯕ
ꯑ ꯍꯣꯏ
ꯗꯤ ꯏꯁꯥꯒꯤ ꯏꯁꯇꯦꯟꯗꯣ ꯐꯖꯅ ꯂꯧꯗꯕꯅꯤꯅꯀꯣ
ꯎꯝ ꯎꯝ
ꯀꯩꯅꯣ ꯇꯧꯒꯦꯅ ꯈꯜꯂꯒ ꯂꯩꯗ꯭ꯔꯤꯕꯅꯤꯗ ꯂꯩꯕꯕꯨꯗꯤ ꯁꯣꯏꯗ꯭ꯔꯦꯕꯕ
ꯍꯣꯏ ꯍꯣꯏ
ꯁꯦꯝꯕ ꯍꯧꯗꯤ ꯁꯦꯝꯒꯅꯤꯕꯗꯣ ꯃꯇꯝꯗ
ꯎꯝ ꯃꯇꯝꯁꯦ ꯑꯁ ꯐꯖꯅ ꯀꯔꯤꯅꯣ ꯇꯧ ꯐꯖꯅ ꯀꯣ
ꯎꯝ ꯑꯗꯨꯅꯤ
ꯑꯗꯨ ꯂꯩ ꯂꯩꯕ ꯇꯧꯑꯣ
ꯎꯝ
ꯅꯪꯒꯤ ꯅꯨꯄꯤꯁꯨ ꯀꯔꯤꯅꯣ ꯌꯥꯝ ꯑꯍꯟ ꯑꯣꯏꯗ꯭ꯔꯤꯉꯩꯗꯀꯣ
ꯍꯣꯏ ꯑꯗꯨ ꯑꯦ ꯍꯧꯖꯤꯛꯀꯤꯗꯤ ꯑꯅꯤꯒꯨꯝꯕꯒꯣ
ꯑꯝ
ꯆꯀꯣ ꯅꯨꯄꯤ ꯑꯣꯏꯒꯦꯔꯥ ꯅꯨꯄꯥ ꯑꯣꯏꯒꯦꯔꯥ ꯑꯗꯨꯝ ꯑꯅꯤꯒꯣ ꯑꯅꯤ ꯍꯦꯛ ꯏꯁꯣꯔꯅ ꯄꯤꯕꯤꯔꯗꯤ ꯌꯥꯔꯦꯅ ꯈꯜꯂꯦ ꯑꯩꯗꯤ
ꯑꯥ ꯑꯥ ꯑꯥ ꯑꯁ ꯑꯩꯁꯨꯅꯦ ꯑꯗꯨꯝ ꯈ
ꯌꯥꯔꯦ
ꯌꯥꯝꯅꯁꯨ ꯑꯩꯈꯣꯏꯁꯦ ꯋꯥꯕꯀꯣ
ꯍꯣꯏ ꯑꯗꯨꯅꯤꯕ ꯍꯕ ꯉꯝꯗ꯭ꯔꯗꯤ ꯐꯔꯛꯅꯦꯕꯀꯣ
ꯁꯤꯗ ꯂ ꯎꯝ ꯂ
ꯎꯝ
ꯀ ꯑꯁ ꯁꯤꯗꯧꯉ
ꯁꯤꯡꯁꯨ ꯌꯥꯝ ꯂꯩꯕ ꯃꯥꯜꯂꯤꯅꯦ
ꯑꯁ ꯑꯉꯥꯡ ꯉꯁꯤ ꯏꯆꯦꯒꯤ ꯑꯉꯥꯡꯝꯕ ꯄꯥꯟ ꯊꯣꯛꯀꯦ ꯇꯧꯔꯒ ꯂꯩꯕꯅꯦ ꯑꯗꯨ ꯑꯩꯅ ꯀꯧꯅꯤꯗ
ꯎꯝꯪꯒꯤ ꯃꯈꯣꯟꯁꯨ ꯇꯥꯏꯅ
ꯑꯣ
ꯍꯣꯏꯅꯦ ꯑꯗꯨꯝ ꯅꯨꯡꯉꯥꯏꯅ ꯂꯩꯅꯔꯒ ꯂꯣꯏꯔꯦꯅꯦ ꯅꯠꯇ꯭ꯔꯣ ꯄꯨꯟꯁꯤꯁꯤꯕꯨ
ꯍꯣꯏ
ꯎ ꯇꯦꯟꯁꯟ ꯀ ꯃꯪ ꯀꯗ ꯇꯨ ꯍꯩꯅꯧꯒꯗꯣꯡꯕ ꯉꯁꯤꯗꯣ ꯇꯤꯔꯣꯝꯗꯥ ꯑꯩ ꯅꯨꯄꯤꯤꯅꯦꯀꯣ ꯋꯥ ꯅꯨꯄꯥꯅꯤꯅ ꯅꯨꯡꯁꯤꯕ ꯅꯣꯛꯅꯤꯡꯕꯗꯒꯤꯅꯦ ꯑꯗ ꯏꯅꯤꯅꯣꯏꯅ ꯎ
ꯅꯪꯁꯦ ꯁꯤꯗ ꯋꯥꯔꯤ ꯁꯥꯕ ꯀꯨꯏꯈ꯭ꯔꯕ꯭ꯔꯣ
ꯑꯁ ꯉꯁꯤꯅꯦ ꯐꯥꯔꯁ ꯇꯥꯏꯝꯅꯤꯅꯦ ꯀꯩꯅꯣ ꯍꯥꯏꯁꯤꯕꯨ
ꯑꯣ ꯑꯣ ꯑꯁ ꯑꯗꯨꯗꯤ ꯌꯥꯝ ꯁꯥꯎꯕꯣ ꯌꯥꯝ ꯅꯨꯡꯉꯥꯏꯕꯅꯦ
ꯎꯝ ꯑꯣ ꯍꯣꯏ ꯑꯗꯨꯅꯦꯕ ꯍꯥꯏꯔꯤꯗꯣ ꯃꯣꯏꯅ ꯑꯗꯨꯝ ꯀꯩꯅꯣ ꯇꯔꯨꯞꯅꯤꯅ ꯑꯗꯨꯝ ꯕꯦꯅꯤꯐꯤꯠꯇꯣ ꯑꯗꯨꯝ ꯂꯩꯌꯦ ꯍꯥꯏꯕꯒꯤꯀꯣ ꯑꯗꯨꯝ ꯋꯥꯔꯤ ꯁꯥ ꯁꯥꯕꯋꯥꯅꯤꯗ ꯉꯁꯤꯅ ꯑꯍꯥꯟꯕꯕꯅꯤ ꯁꯥꯔꯤꯁꯦ
ꯑꯣ
ꯎꯝ ꯑ ꯑꯗꯨꯅꯤꯕ
ꯑ
ꯎꯝ
ꯅꯨꯄꯤꯕꯨꯁꯨ ꯊꯦꯡꯅꯕ ꯅꯨꯄꯥꯕꯨꯁꯨ ꯊꯦꯡꯅꯕ ꯌꯥꯝ
ꯑꯁ ꯋꯥꯔꯤꯗꯣ ꯀꯣ
ꯑꯁꯤꯁꯨ ꯑꯩꯅ ꯑꯁ ꯌꯥꯝ ꯌꯥꯝ ꯁꯥꯕꯅꯦ
ꯎꯝ
ꯋꯥꯔꯤ ꯁꯥ ꯁꯥꯔꯝꯕ ꯑꯩꯗꯤ ꯍꯧꯖꯤꯛꯀꯥꯟ ꯊꯕꯛ ꯇꯧꯗꯦꯕ
ꯎꯝ
ꯑꯁꯤ ꯑꯦꯄ꯭ꯂꯤꯀꯦꯁꯟ ꯄꯥꯏ ꯀ ꯑꯗꯨꯝ ꯋꯥꯔꯤ ꯁꯥꯕ
ꯑ ꯑꯦ ꯑꯗꯨ ꯎꯝ ꯑꯩ ꯎꯝ ꯑꯗꯨꯒꯨꯝꯕꯗꯤ ꯌꯥꯝꯗꯤ ꯈꯪꯗꯦꯅꯦ ꯑꯗꯨꯝ ꯋꯥꯔꯤ ꯁꯥꯕꯁ ꯅꯨꯡꯉꯥꯏꯕ ꯑꯃ ꯂꯩꯗꯣ ꯄꯨꯟꯁꯤ ꯅꯤꯅꯀꯣ
ꯍꯣꯏ
ꯃꯤꯑꯣꯏꯕ ꯑꯃ ꯑꯣꯏꯕꯅꯤꯅ ꯑꯗꯨꯝ ꯋꯥꯔꯤ ꯁꯥꯟꯅꯔꯒ ꯅꯨꯡꯁꯤꯅ ꯋꯥꯔꯤ ꯁꯥꯟꯅꯕꯗꯣ
ꯎꯝ
ꯑꯃ ꯂꯩꯗꯣ
ꯍꯣꯏ ꯍꯣꯏ ꯍꯣꯏꯣꯏ ꯑꯗꯨꯅꯦ ꯑꯩꯈꯣꯏ ꯋꯥꯔꯤ ꯁꯥ ꯒ꯭ꯌꯥꯟ ꯇꯥ ꯃꯤꯕꯨꯁꯨ ꯀꯣ ꯑꯗꯨꯝ ꯒꯌꯥꯟ ꯇꯥꯗꯕ ꯂꯩꯕ ꯑꯗꯨꯝ ꯒ꯭ꯌꯥꯟ ꯇꯥꯕꯅꯤ
ꯎꯝ
ꯎꯝ
ꯑꯗꯨꯝ ꯋꯥꯔꯤ ꯁꯥꯕꯁꯦ ꯃꯥꯡꯕꯗꯤ ꯂꯩꯗꯦꯕꯀꯣ
ꯎꯝ
ꯎꯝ ꯑꯗꯨꯝ ꯁꯥꯁꯦ
ꯑꯦ
ꯑꯗꯨ ꯅꯣꯏꯅꯦ ꯀꯩꯅꯣ ꯕꯤꯖꯤ ꯑꯣꯏꯃꯜꯂꯗꯤ ꯈꯪꯕꯕꯨꯗꯤ ꯈꯪꯗꯦꯕꯀꯣ ꯑꯗꯨꯗ ꯀꯔꯤ ꯒꯨꯝꯕ ꯑꯣꯏꯗ꯭ꯔꯗꯤ ꯑꯗꯨꯝ ꯑꯩꯈꯣꯏꯁꯨ ꯌꯨꯝꯗ ꯁꯤ ꯁꯤ ꯃꯇꯝꯒꯨꯝꯕꯗꯗꯤ ꯑꯩꯁꯨ ꯊꯕꯛ ꯇꯧ ꯗ꯭ꯔꯦꯕꯀꯣ ꯅꯨꯡꯊꯤ ꯉꯥꯛꯇꯅꯦꯕ ꯑꯩ ꯇꯧꯔꯤꯗꯣ ꯑꯗꯨꯅ ꯑꯗꯨꯝ ꯋꯥꯔꯤ ꯁꯥꯕꯗꯤ ꯌꯥꯔꯅꯦ ꯀꯩꯅꯣ ꯅꯨꯄꯥ ꯑꯣꯏꯒꯦꯔꯥ ꯅꯨꯄꯤ ꯑꯣꯏꯒꯦꯔꯥ ꯀꯅꯥ ꯑꯣꯏꯒꯦꯔꯥ ꯑꯩꯈꯣꯏ ꯂꯣꯏꯃꯛ ꯋꯥꯔꯤ ꯁꯥꯕꯁꯦ ꯅꯨꯡꯉꯥꯏꯕ ꯑꯃ ꯐꯥꯎꯋꯦꯕꯀꯣ
ꯍꯣꯏ ꯍꯣꯏ
ꯎꯝ
ꯑꯗꯨꯅꯦ
ꯎꯝ ꯑꯗꯨꯒꯤꯅꯤ ꯍꯧꯖꯤꯛꯐꯥꯎꯁꯨ ꯋꯥꯔꯤ ꯁꯥꯔꯤꯁꯦ ꯅꯠꯂꯝꯗꯔꯗꯤ ꯉꯁꯥꯏꯗꯒꯤ ꯇꯣꯛꯈꯔꯅꯤ
ꯅꯪ ꯐꯨꯠꯕꯣꯜ ꯂꯩꯕ꯭ꯔꯥ ꯂꯩꯇꯕ꯭ꯔꯥ
ꯍꯥꯥ
ꯐꯨꯠꯕꯣꯜ ꯂꯩꯕ꯭ꯔꯣ ꯉꯁꯤꯁꯨ
ꯉꯁꯤꯁꯦ ꯄꯨꯡ ꯑꯁ ꯊꯦꯡꯉꯦꯅꯦ ꯇꯨꯋꯦꯜꯐ ꯊꯥꯔꯇꯤꯅꯤꯅꯦ ꯂꯩꯔꯤꯁꯦ ꯑꯁ ꯀꯂꯝꯝ ꯀꯔꯝꯕ ꯀꯟꯖꯤꯔ ꯍꯥꯏꯗꯤ ꯑꯦꯛꯖꯦꯛꯇꯤ ꯀꯩꯅꯣ ꯇꯧꯗ꯭ꯔꯦꯅꯦ ꯐꯠꯄꯣꯒ ꯌꯝꯕ꯭ꯔꯣ ꯅꯣꯡꯕꯣ
ꯐꯨꯠꯕꯣꯜ ꯑꯁ ꯑꯩꯗꯤ ꯐꯖꯅ ꯌꯦꯡꯗꯅꯦ ꯍꯧꯖꯤꯛꯀꯥꯟ
ꯎꯝ
ꯑꯩꯈꯣꯏ ꯑꯩꯈꯣꯏꯒꯤ ꯌꯨꯝꯗꯗꯤ ꯑꯩꯒꯤ ꯑꯪꯀꯜ ꯉꯛꯇ ꯐꯨꯠꯕꯣꯜ ꯌꯦꯡꯕ ꯃꯥꯜꯂꯤꯅꯦ
ꯃꯤ ꯌꯦꯡꯅꯤꯡꯉꯥꯏ ꯂꯩꯇ꯭ꯔꯦ
ꯊꯣꯛꯣꯔꯦ ꯅꯗꯅꯨꯡꯉꯥꯏꯃꯤ ꯍ
ꯎꯝ ꯌꯦꯡꯅꯤ ꯌꯦꯡꯅꯤꯡꯕ ꯇꯨꯝꯁꯨ ꯇꯨꯝꯅꯤꯡꯕ ꯉꯝꯗꯕꯀꯣ
ꯑ ꯑꯌꯥꯝꯕꯗ ꯑꯩꯁꯨ ꯌꯦꯡꯗꯕꯅꯤ
ꯎꯝ
ꯌꯥꯝ ꯀꯅꯤꯉ ꯍꯥꯏꯔꯒ ꯑꯗꯨꯝ ꯇꯨꯝꯊꯣꯛꯄ ꯋꯥ
ꯑꯥ
ꯑꯗꯨꯃ ꯍ ꯍꯅꯤ
ꯎꯝ ꯅꯨꯡꯗꯥꯡ ꯇꯨꯋꯦꯜꯐ ꯊꯥꯔꯇꯤꯒꯨꯝꯕꯗꯗꯤ ꯑꯁ ꯈꯔ
ꯑꯁ ꯌꯥꯔꯣꯏ ꯑꯗꯨꯗꯤ ꯌꯦꯡꯕ ꯁꯨꯡ ꯉꯝꯃꯣꯏ ꯑꯗꯨꯗꯤ ꯊꯕꯛꯇ ꯇꯧꯕ ꯉꯝꯃꯣꯏ
ꯑꯩꯣꯏ ꯃꯤꯣ ꯁꯝꯅꯔꯒ ꯑꯩꯈꯣꯏꯁꯦ ꯑꯩꯈꯣꯏꯒꯤ ꯅꯨꯡꯗꯥꯡ ꯀꯠꯀꯗꯕꯀꯣ ꯑꯕꯅꯤ ꯑꯅꯤ ꯑ ꯑꯁꯤꯁꯨ
ꯅꯥꯏꯟ ꯊꯥꯔꯇꯤꯒꯨꯝꯕꯒꯣ
ꯎꯝ
ꯇꯦꯦꯟ ꯊꯔꯇꯤ ꯑꯗꯗ ꯑꯣꯏꯗꯤꯏꯕ ꯇꯦꯦꯟ ꯊꯔꯇꯤꯥꯎꯁꯨ ꯊꯦꯡꯉꯤꯕ ꯅꯥꯏꯟ ꯊꯥꯔꯇꯤꯗꯤ ꯌ ꯉꯝꯅꯤꯕ ꯇꯦꯟ ꯊꯥꯔꯇꯤ ꯑꯁꯨ ꯋꯥꯔꯦ ꯑꯩꯈꯣꯏꯒꯤꯗꯃꯛꯇꯗꯤ ꯍꯥꯏꯔꯁꯦ ꯊ ꯅꯨꯡꯊꯤꯤꯟ ꯆꯣꯞꯅ ꯑꯗꯨꯝ ꯊꯕꯛ ꯇꯧꯕꯅꯤꯅꯀꯣ
ꯎꯝ ꯑꯩꯈꯣꯏꯅ ꯌꯦꯡꯅꯤꯡꯕ ꯁꯝꯅꯔꯅꯤ ꯇꯦꯟ ꯊꯥꯔꯇꯤ ꯐꯥꯎꯗꯤ ꯌꯥꯕꯀꯣ
ꯎꯝ
ꯑꯩꯗꯒꯤ ꯍꯦꯟꯈ꯭ꯔꯦ ꯍꯥꯏꯔꯗꯤ ꯑꯁ ꯌꯥꯝꯅ ꯌꯦꯡꯅꯤꯡꯉꯁꯨ ꯇꯣꯛꯈ꯭ꯔꯕꯅꯤ
ꯍ ꯑꯗꯨ ꯑꯗꯨꯅꯤ
ꯍꯅꯤꯅꯦ
ꯎꯝꯝ
ꯑꯗꯨ ꯅꯣꯏ ꯆꯥꯛ ꯆꯕ ꯎꯝ ꯔꯦꯗꯤ ꯇꯧꯕ ꯑꯣꯏꯔꯝꯒꯅꯤꯅꯦ ꯍꯧꯖꯤꯛꯇꯤꯀꯣ
ꯍꯣꯏ ꯉꯍꯥꯛ ꯂꯩꯔꯒ ꯑꯗꯨꯝ ꯆꯔꯒꯦ
ꯎꯝ
ꯋꯥꯔꯤ ꯁꯥꯕꯁꯤꯗ ꯑꯗꯨꯝ ꯋꯥꯔꯤ ꯅꯨꯡꯉꯥꯏꯕꯅꯤꯅ ꯑꯗꯨꯝ ꯋꯥꯔꯤ ꯁꯥꯔ ꯂꯩ ꯌꯥꯕꯗꯤ ꯆꯥꯊꯣꯛꯄꯅꯗꯤ ꯐꯥꯒꯗꯣꯏ ꯐꯥꯒꯗꯣꯏ ꯃꯥꯜꯂꯤꯅꯦ ꯌꯦꯟꯁꯥꯡ ꯍꯥꯎꯒꯗ ꯃꯥꯜꯂꯕ ꯃꯅꯝꯁꯦ
ꯎꯝ ꯑꯗꯨ ꯅꯠꯇ꯭ꯔꯒ ꯍꯣꯔꯦꯟꯒꯨꯝꯕꯀꯣ ꯋꯥꯔꯤ ꯐꯖ ꯍꯥ ꯁꯤꯅꯦ ꯋꯥꯀꯥꯞꯒꯤ ꯃꯔꯒꯤ ꯃꯔꯥꯝꯒꯨꯝꯕꯗꯀꯣ
ꯑ
ꯌꯥ ꯋꯥꯦꯅꯦ ꯃꯤꯁꯨ ꯋꯥꯔꯤꯗꯤ ꯌꯥꯝ ꯂꯩꯕ ꯃꯥꯜꯂꯦꯕ
ꯍꯣꯏꯅꯦ ꯑꯗꯨꯝ ꯂꯤꯅꯔꯒ ꯂꯣꯏꯔꯦꯅꯦ ꯀꯩꯅꯣ ꯅꯠꯇ꯭ꯔꯣ ꯂꯥꯏꯐꯀꯤ ꯊꯣꯛꯅꯕ ꯂꯩꯅꯕ ꯄꯁ ꯇꯦꯟ ꯑꯗꯨꯝ ꯋꯥꯔꯤ ꯁꯥꯟꯅꯔꯒꯀꯣ
ꯑꯣꯏꯣꯏ
ꯁꯨꯃꯥꯏꯅ ꯇꯧꯔꯝꯕꯅꯤ ꯑꯩꯁꯦ ꯍꯧꯖꯤꯛꯀꯤ ꯁꯨꯃꯥꯏꯅ ꯂꯩꯌꯦ ꯑꯁꯤꯒꯨꯝꯕꯁꯤꯁꯨ ꯑꯗꯨꯝ ꯇꯥꯟꯅꯕ ꯌꯥꯅꯤ ꯅꯠꯇ꯭ꯔꯣ
ꯎꯝ
ꯁꯔꯀꯜꯗ ꯑꯗꯨꯝ ꯂꯩꯗꯕꯅꯤꯅꯀꯣ
ꯍꯣꯏ ꯍꯣꯏ ꯅꯪ ꯐ꯭ꯔꯦꯟꯁꯤꯡꯁꯨ ꯌꯥꯝ ꯂꯩꯈꯤꯅꯤ ꯁꯤꯗ ꯋꯥꯔꯤ ꯁꯥꯅꯤꯡꯕ ꯃꯤꯁꯤꯡꯗꯣ
ꯑꯩ ꯀꯩꯅꯣ ꯇꯧꯒꯦ ꯃꯣꯏꯉꯣꯟꯗꯁꯨꯀꯣ ꯁꯤꯌꯔꯁꯨ ꯇꯧꯔꯒ ꯀꯩꯅꯣ ꯇꯧꯔꯒ
ꯍꯣꯏ
ꯑ ꯀꯥꯟꯅꯕꯗꯣ ꯏꯇ ꯑꯗꯨꯝ ꯀꯩꯅꯣ ꯇꯧꯅꯔꯒ ꯂꯣꯏꯔꯦꯗꯅ ꯅꯠꯇ꯭ꯔ ꯑꯩꯒꯤ ꯐ꯭ꯔꯦꯟꯁꯨ ꯃꯌꯥꯝ ꯂꯩꯕꯅꯦ ꯑꯗꯨꯝ
ꯑ ꯑꯗꯨ ꯕꯦꯅꯤꯐꯤꯠ ꯈꯪꯈ꯭ꯔꯗꯤꯀꯣ ꯃꯣꯏꯁꯨ ꯌꯥꯝ ꯂꯩ
ꯑꯗꯨꯅꯦꯕ ꯑꯣꯐꯤꯁꯀꯨꯝꯕꯗ ꯆꯠꯂꯒ ꯃꯣꯏꯁꯦ ꯑꯌꯥꯝꯕꯅ ꯇꯨ ꯊ꯭ꯔꯤꯒꯨꯝꯕꯗꯗꯤ ꯑꯗꯨꯝ ꯃꯣꯏꯁꯦ ꯍꯜꯂꯛꯑꯦꯕꯀꯣ ꯑꯥꯐꯇꯔꯅꯨꯟꯒꯤ